ꯍꯜꯂꯣ
ꯇꯕꯣ
ꯇꯥꯔꯦ ꯇꯥꯔꯦ ꯑꯁ ꯅꯪ ꯗꯥꯎ ꯌꯥꯏꯍꯦ
ꯍꯜꯂꯣ
ꯍꯜꯂꯣ ꯇꯥꯔꯕꯣ ꯍꯜꯂꯣ
ꯇꯥꯔꯕꯣ ꯇꯥꯔꯕꯣ
ꯇꯥꯏꯌꯦ ꯇꯥꯏꯌꯦ ꯇꯥꯏꯌꯦ
ꯍꯜꯂꯣ
ꯇꯥꯏꯌꯦ ꯇꯥꯏꯌꯦ ꯇꯗ꯭ꯔꯣ
ꯎꯝ ꯇꯥꯏꯌꯦ ꯇꯥꯏꯌꯦ ꯇꯥꯏꯌꯦ
ꯀꯩ ꯇꯧꯔꯝꯃꯤꯅꯣ
ꯑꯁ ꯑꯗꯨꯝ ꯆꯥꯛꯇꯣꯛꯑꯒ ꯍꯡꯆꯤꯠ ꯂꯥꯛꯑꯝꯃꯤꯅꯤ ꯅꯨꯡꯁꯥꯅ ꯁꯥꯕꯅꯦ
ꯎꯝ ꯀꯩꯅꯣꯗꯤ ꯀꯔꯤ ꯃꯊꯦꯜ ꯆꯥꯕ ꯉꯁꯤꯕꯣ
ꯉꯁꯤꯒꯤ ꯃꯊꯦꯜꯗꯣ ꯎꯝ ꯀꯔꯤꯅꯣ ꯑꯩꯅ ꯆꯥ ꯑꯣ ꯏꯔꯣꯝꯕ ꯑꯃꯅꯦ ꯑꯗꯨꯒ ꯕꯦꯂꯦꯟꯗ꯭ꯔꯤꯅꯦ ꯃꯥꯏꯔꯦꯟ ꯑꯥ ꯃꯥꯏꯔꯦꯟ ꯑꯌꯦ ꯑꯈꯣꯏꯒꯤ ꯈꯥꯃꯦꯟ ꯑꯁꯥꯡ ꯑꯁꯥꯡꯕꯤꯗꯣ ꯑꯗꯨꯒ ꯑꯂꯨꯒ ꯇꯧꯔꯒ ꯑꯃ ꯀꯥꯡꯍꯧ ꯑꯃ ꯉꯧꯔꯦ
ꯑꯍꯥꯎꯕꯤꯅꯤꯅꯦ ꯆꯥꯔꯤꯁꯦ ꯍꯥꯎꯇꯕꯤꯗꯤ ꯅꯠꯇꯦꯕ
ꯍꯣꯏ ꯃꯇꯝ ꯃꯇꯝꯒꯤ ꯏꯟꯁꯥꯡ ꯍꯥꯏꯇꯥꯔꯦꯅꯦ ꯃꯇꯝ ꯃꯇꯝꯒꯤ ꯏꯟꯖꯥꯡ ꯇꯥꯔꯦ ꯑꯗꯨꯝ ꯃꯇꯝꯒꯤ ꯍꯤꯟꯖꯥꯡ ꯆꯥꯕꯁꯨ ꯀꯥꯟꯅꯩꯗꯅ ꯑꯗꯨꯝ ꯍꯤꯡꯒꯣꯟꯗ ꯄꯥꯟ ꯃꯥꯅ ꯃꯁꯤꯡ ꯑꯗꯨꯝ ꯍꯦꯛꯑꯒ ꯆꯥꯕꯗꯣ ꯅꯪꯗꯤ ꯆꯥꯔꯕꯣ
ꯎꯝ ꯑꯩꯁꯨ ꯆꯔꯦ ꯉꯁꯤ
ꯀꯔꯤ ꯃꯊꯦꯜ ꯆꯥꯔꯕ
ꯀꯩꯅꯣ ꯆꯥꯏ ꯏꯔꯣꯟꯕ ꯆꯥꯏ ꯑꯦ ꯁꯤꯗ ꯏꯔꯣꯝꯕ ꯆꯥꯏ ꯂꯣꯏꯔꯛꯄꯗ ꯏꯁꯥꯁꯨ ꯅꯨꯡꯉꯥꯏꯇ꯭ꯔꯦ
ꯑꯣ ꯀꯩꯅꯣ ꯃꯣꯔꯣꯛ ꯌꯥꯝ ꯁꯥꯔꯕꯣ
ꯃꯣꯔꯣꯛꯈꯤꯇꯪ ꯁꯥꯈ꯭ꯔꯦ ꯉꯁꯤꯁꯦ ꯃꯣꯔꯣꯛ ꯀꯩꯅꯣꯗꯣ ꯑꯥ ꯏꯔꯣꯟꯕ ꯈꯛꯇ ꯅꯠꯇꯕꯤꯗ ꯑꯃꯨꯛ ꯅꯥꯀꯟꯗ ꯑꯃꯨꯛ ꯑꯃꯦꯠꯄ ꯑꯃꯨꯛ ꯇꯧꯁꯤꯜꯂꯛꯄꯤꯅꯤꯗꯣ ꯃꯣꯔꯣꯛꯀꯤ ꯃꯊꯛꯇ ꯃꯣꯔꯣꯛ ꯑꯃꯨꯛ ꯇꯧꯖꯤꯜꯂꯛ ꯑꯗꯨꯗꯗꯤ ꯈꯥꯔ ꯉꯁꯤ ꯆꯥꯈ꯭ꯔꯦ ꯍꯥꯏꯇꯥꯔꯦ
ꯑꯣ ꯀꯥꯅ ꯊꯣꯡꯉꯤꯅꯣ ꯌꯨꯝꯒꯤ ꯏꯃꯥꯅ ꯊꯣꯡꯉꯤꯔ ꯏꯆꯦꯅ ꯊꯣꯡꯉꯤꯔ ꯀꯥꯅ ꯊꯣꯡꯒꯦ
ꯏꯃꯥꯅ ꯇꯧꯕꯅꯦꯕꯀꯣ ꯍꯥꯎꯕꯨꯗꯤ ꯍꯥꯎꯋꯦ ꯇꯧꯕꯗꯕꯨ ꯑꯩꯅ ꯈꯥꯔ ꯌꯥꯝ ꯆꯥꯖꯅꯤꯡꯕꯩ ꯍꯥꯏꯒꯗ꯭ꯔꯥ ꯍꯦꯟꯖꯤꯟꯈꯤꯕꯒꯤ ꯑꯗꯩ ꯃꯣꯔꯣꯛꯁꯨ ꯁꯥꯕꯒꯤ ꯍꯥꯏꯇꯥꯔꯦꯅꯦ ꯁꯧꯒꯠꯂꯒ ꯑꯗꯨꯝ ꯇꯧꯔ ꯂꯩꯔꯦ ꯄꯨꯛꯁꯤ ꯅꯨꯡꯉꯥꯏꯇꯦ ꯕꯤ ꯇꯧꯔꯒ
ꯑꯣ ꯑꯁ ꯑꯗꯨ ꯍꯥꯏꯗꯝꯅ ꯃꯨꯛꯇꯪ ꯑꯈꯣꯏ ꯃꯌꯥꯝ ꯄꯨꯜꯂꯒ ꯑꯃꯨꯛꯇꯪ ꯀꯣꯏ ꯆꯠꯂꯨꯕꯗꯤ ꯌꯥꯕꯅꯤꯅꯦ
ꯌꯥꯕꯅꯤ ꯌꯥꯕꯅꯤ
ꯁꯥꯒ ꯁꯥꯒꯠꯂꯛꯄꯀꯣ
ꯎꯝ
ꯌꯨꯝꯗꯒ ꯂꯩꯅꯤꯡꯗꯦ ꯍꯥꯏꯐꯦꯠ ꯑꯌꯤꯡꯕꯝꯗꯒ ꯐꯝꯃꯒ ꯃꯌꯥꯝ ꯄꯨꯟꯕ ꯅꯨꯡꯉꯥꯏꯗꯧ ꯃꯥꯟꯗ꯭ꯔꯣ
ꯅꯨꯡꯉꯥꯏꯗꯣꯏ ꯑꯦ ꯑꯗꯨꯅꯤ ꯑꯩ ꯑꯃꯨꯛꯇꯪ ꯑꯈꯣꯏ ꯃꯌꯥꯝ ꯑꯃꯇꯪ ꯄꯨꯜꯂꯒ ꯀꯥꯏꯗꯅꯣꯝꯃ ꯆꯠꯂꯒ ꯑꯍꯥꯎ ꯑꯃ ꯑꯣꯏꯔꯁꯨ ꯀꯩ ꯑꯣꯏꯔꯁꯨ ꯍꯥꯏꯗꯤ ꯆꯥꯃꯤꯟꯅꯗꯕꯁꯨ ꯀꯨꯏꯔꯦꯗꯅ
ꯃꯥꯟꯅꯦ ꯃꯥꯟꯅꯦ ꯃꯥꯟꯅꯦ
ꯀꯩꯅꯣꯝ ꯀꯩꯅꯣꯝ ꯀꯣꯛ ꯆꯥꯃꯤꯟꯅꯔꯒ ꯑꯗꯨꯒ ꯑꯩꯅ ꯑꯩꯅ ꯄꯥꯝ ꯍꯧꯖꯤꯛ ꯍꯧꯖꯤꯛ ꯄꯥꯝꯝꯕꯗꯤ ꯃꯣꯏꯒꯤ ꯂꯥꯡꯉꯟꯊꯦꯝ ꯆꯤꯡꯗꯣ
ꯂꯥꯡꯉꯥꯊꯦꯟ ꯆꯤꯡꯁꯦ ꯂꯥꯡꯉꯥꯊꯦꯟꯁꯦ ꯀꯔꯣꯝꯗ ꯂꯩꯒꯦꯗꯤ ꯇꯥꯗꯤ ꯇꯥꯕ ꯀꯔꯣꯝꯗ ꯂꯩꯒꯦꯗꯤ ꯈꯪꯗꯕ
ꯑꯩꯅ ꯈꯜꯂꯝꯕꯅ ꯁꯤꯒꯤ ꯂꯥꯡ ꯊꯝꯕꯥꯜꯁꯤꯥꯡ ꯂꯥꯡꯉꯊꯦꯜꯅ ꯈꯜꯂꯨꯏꯅꯦꯕ ꯑꯗꯣ ꯑꯁꯣꯝ ꯅꯥꯀꯟ ꯀꯩꯅꯣꯔꯣꯝꯗꯅꯤ ꯍꯥꯏꯕꯅꯦ ꯈꯣꯡꯖꯣꯝ ꯁꯥꯏꯠꯇꯅꯦ ꯍꯥꯏꯕꯅꯤ
ꯑꯣ ꯂꯥꯡꯉꯊꯦꯟ ꯁꯦ
ꯑꯥ
ꯃꯐꯝꯗꯣ ꯑꯅꯧꯕ꯭ꯔꯥ ꯅꯠꯇ꯭ꯔꯒ ꯍꯥꯟꯅ ꯃꯤꯗꯨꯝ ꯀꯥꯟꯅꯕ
ꯎꯝ ꯃꯤ ꯗꯨꯝ ꯀꯥꯟꯅꯕꯅꯤ ꯃꯣꯏ ꯍꯟꯗꯛ ꯔꯤꯜꯁꯀ ꯇꯧꯔꯒ ꯌꯥꯝ ꯀꯥꯟꯅꯗ꯭ꯔꯣ ꯑꯃ ꯂꯩꯆꯤꯟꯒ ꯊꯥꯕꯤ ꯈꯣꯠꯄꯤꯒ ꯇꯧꯔꯒ
ꯑꯣ ꯑꯣ ꯍꯣꯏ ꯑꯩꯅꯕꯨꯗꯤ ꯐꯦꯁꯕꯨꯛꯀꯨꯝꯕꯗ ꯊꯥꯒꯠꯂꯛꯄꯗꯤ ꯎꯕꯀꯣ ꯗꯨꯒ ꯆꯞ ꯆꯥꯕ ꯖꯒꯥꯗꯣ ꯀꯥꯏꯗꯅꯣꯗꯣ ꯈꯪꯗꯕ
ꯎꯝ ꯑꯗꯨꯒꯤ ꯃꯐꯝꯗꯨ ꯅꯍꯥꯟꯃꯨꯛ ꯏꯃꯥꯟꯅꯕ ꯑꯃꯒ ꯈꯣꯏ ꯆꯠꯂꯨꯏꯕ
ꯑꯥ
ꯐꯖꯩꯌꯦ ꯑꯗꯨꯒ ꯀꯤꯍꯣꯝ ꯀꯩꯀꯥꯁꯨ ꯆꯥꯐꯝ ꯂꯩꯅ ꯍꯥꯏꯕꯅꯦꯕ
ꯆꯨꯝꯃꯤꯅꯦ ꯍꯧꯖꯤꯛꯁꯦ ꯀꯤꯍꯣꯝ ꯑꯗꯩꯗꯤ ꯑꯈꯣꯏꯒꯤ ꯀꯔꯤ ꯀꯔꯤ ꯇ꯭ꯔꯕꯨꯖ ꯃꯇꯝꯅꯤꯅꯦ
ꯃꯥꯟꯅꯦ ꯃꯥꯟꯅꯦ ꯑꯗꯨꯅꯦ ꯀꯤꯍꯣꯝꯒꯨꯝꯕ ꯑꯣꯏꯔꯁꯨ ꯐꯖꯅ ꯆꯥꯛꯁꯤ ꯐꯖꯅ ꯆꯥꯊꯣꯛꯑꯒ ꯍꯩ ꯔꯥ ꯃꯇꯝ ꯃꯇꯝꯒꯤ ꯍꯩꯔꯥ ꯀꯤꯍꯣꯝ ꯀꯩꯀꯥ ꯐꯪꯉꯤꯕ ꯃꯇꯝꯁꯤꯗ ꯑꯈꯣꯏ ꯑꯗꯨꯝ ꯆꯥꯍꯧꯕ ꯌꯥꯏ
ꯑꯁ ꯌꯥꯏꯌꯦ ꯑꯁꯀꯤꯍꯣꯝꯁꯦ ꯑꯈꯣꯏꯒꯤ ꯃꯁꯨꯡ ꯃꯆꯥ ꯃꯆꯥ ꯁꯣꯏꯔꯒ ꯑꯈꯣꯏꯒꯤ ꯃꯣꯏ ꯀꯩꯅꯣ ꯎ ꯃꯣꯔꯣꯛ ꯀꯩꯅꯣꯒ ꯈꯥꯔ ꯊꯥꯛꯑꯒ ꯃꯦꯠ ꯆꯥꯕꯗꯣ
ꯎꯝ
ꯑꯁ ꯎꯝ ꯃꯗꯨꯒꯤ ꯃꯍꯤ ꯊꯛꯄꯁꯤꯗꯤꯕꯣ
ꯑꯗꯣ ꯑꯩꯗꯣ ꯑꯗꯨꯃꯥꯏꯅ ꯇꯧꯕꯗꯣ ꯃꯣꯔꯣꯛ ꯍꯥꯞꯀꯥꯟꯗ ꯄꯨꯛꯁꯤ ꯍꯦꯛꯇ ꯁꯧꯒꯠꯇꯣꯏ ꯇꯧꯋꯦ ꯑꯗꯨꯃꯥꯏꯅ ꯑꯩ
ꯑꯣ ꯑꯁ ꯅꯪ ꯃꯣꯔꯣꯛ ꯌꯥꯗ꯭ꯔꯕ
ꯃꯣꯔꯣꯛꯁꯦ ꯆꯥꯕꯁꯦ ꯌꯥꯝ ꯅꯨꯡꯉꯥꯏꯇꯦꯕ ꯏꯁꯥꯁꯦ
ꯑꯣ ꯍꯥꯎꯕꯨꯗꯤ ꯍꯥꯎꯋꯤꯅꯦ ꯀꯤꯍꯣꯝꯁꯦꯀꯣ ꯏꯁꯥꯗꯁꯨ ꯌꯥꯝ ꯀꯥꯟꯅꯕ ꯄꯤꯕ
ꯑꯗꯒꯤ ꯍꯧꯖꯤꯛꯇꯤ ꯍꯩꯅꯧ ꯅꯍꯥꯟꯋꯥꯏꯗꯤ ꯍꯩꯅꯧ ꯐꯦ ꯇꯤꯕꯦꯟꯒ ꯇꯧꯅꯔꯝ ꯈꯪꯍꯧꯕ꯭ꯔꯣ
ꯃꯦꯡꯒꯣ ꯐꯦꯁꯇꯤꯚꯦꯜ ꯈꯪꯍꯧꯗ꯭ꯔꯦꯕ ꯑꯩꯅ ꯈꯪꯕꯗꯤ ꯄꯥꯏꯅꯤꯄꯜ ꯐꯦꯁꯇꯤꯚꯦꯜ ꯕꯨꯗꯤ ꯈꯪꯉꯦ ꯁꯣꯝ ꯑꯟꯗ꯭ꯔꯣ ꯑꯟꯗ꯭ꯔꯣꯌꯦ ꯀꯩꯅꯣꯝ ꯇꯧꯕꯁꯦ ꯄꯣꯝꯗꯔ
ꯑꯥ ꯇꯧꯕꯅꯦ ꯇꯧꯕꯅꯦ
ꯎꯝ ꯑꯗꯨ ꯑꯗꯨꯕꯨꯗꯤ ꯈꯪꯍꯧꯋꯦ
ꯑꯗꯨꯏ ꯃꯇꯝ ꯑꯗꯨ ꯍꯟꯗꯛꯀꯤ ꯇꯧꯒ꯭ꯔꯕꯣ
ꯄꯥꯏꯅꯦꯄꯜ ꯐꯦꯁꯇꯤꯚꯦꯜ ꯇꯧꯗ꯭ꯔꯤꯕ ꯃꯥꯜꯂꯦꯗ ꯏꯔꯥꯡ ꯂꯩꯕꯒꯤ ꯇꯧꯕ ꯇꯥꯗ꯭ꯔꯤꯗ ꯑꯩ ꯐꯖꯅ
ꯑꯗꯨꯅꯦ ꯍꯟꯗꯛꯇꯤ ꯇꯥꯗ꯭ꯔꯤ ꯃꯃꯥꯡ ꯃꯃꯥꯡꯗꯤ ꯇꯧ
ꯃꯃꯥꯡꯗꯗꯤ ꯃꯅꯤꯄꯨꯔ ꯀꯩꯅꯣꯒ ꯀꯧꯈꯤꯗꯥꯏꯅꯦ ꯗꯤ ꯖꯦ ꯁꯣꯗꯥꯒ ꯀꯧꯈꯤꯗꯥꯏꯅꯦ
ꯎꯝ
ꯃꯌꯥꯝ ꯆꯠꯅꯗ ꯌꯦꯡꯅꯒꯤꯈꯤꯕꯅꯤ ꯌꯥꯝꯅ
ꯀꯩ ꯀꯩ ꯇꯧꯕ ꯈꯪꯗꯦ
ꯀꯩꯅꯣꯅꯤ ꯃꯦꯡꯒꯣ ꯐꯦꯁꯇꯤꯚꯦꯜ ꯍꯥꯏꯗꯨꯕꯨ ꯀꯝꯀꯟ ꯇꯧꯒꯦ ꯈꯪꯍꯧꯗꯦꯅꯤ
ꯅꯍꯥꯜꯋꯥꯏ ꯀꯩꯅꯣ ꯁꯨꯝ ꯀꯩꯅꯣꯂꯣꯝꯗ ꯇꯧꯕꯅꯦ ꯇꯧꯕꯕꯨꯗꯤ ꯀꯛꯆꯤꯡ ꯂꯣꯝꯗꯁꯨ ꯑꯇꯣꯞꯄ ꯃꯐꯝꯁꯨ ꯇꯧꯗꯤ ꯇꯧꯕꯅꯦ
ꯑꯣ
ꯑꯩꯅ ꯈꯪꯍꯧꯕꯗꯤ ꯀꯛꯆꯤꯡꯒꯤ ꯇꯧꯕ ꯈꯪꯍꯧꯕꯅꯤꯗ
ꯐꯦꯁꯇꯤꯚꯦꯜꯁꯤꯗ ꯀꯩꯅꯣꯒ ꯂꯩꯔꯦ ꯀꯣꯝꯂꯥꯒꯤ ꯂꯩꯔꯦ ꯑꯗꯨꯅ ꯇꯃꯦꯡꯂꯣꯝ ꯇꯧꯔꯦ ꯑꯣꯏꯔꯦꯜ ꯐꯦꯁꯇꯤ ꯚꯦꯜꯅ
ꯎꯝ
ꯃꯦꯡꯒꯣꯁꯤꯗ ꯑꯍꯥꯟꯕ
ꯐꯦꯁꯇꯤꯚꯦꯜꯗꯤ ꯌꯥꯝꯕꯅꯤꯍꯦ ꯑꯩꯈꯣꯏ ꯉꯥꯏꯍꯥꯛ ꯂꯩ ꯑꯃ ꯃꯨꯛ ꯊꯣꯛꯂꯛꯀꯅꯤ ꯑꯃ ꯃꯨꯛ ꯄꯨꯔꯛꯀꯅꯤ
ꯀꯨꯏꯗꯦꯅꯦ ꯁꯉꯥꯏ ꯐꯦꯁꯇꯤꯕ ꯀꯥꯏꯗꯣ ꯐꯖꯅ ꯇꯧꯒꯤꯗꯕ
ꯇꯧꯔꯁꯨ ꯑꯩ ꯁꯉꯥꯏ ꯐꯦꯁꯇꯤꯚꯦꯜꯗ ꯑꯃꯇ
ꯁꯉꯥꯏ ꯐꯦꯁꯇꯤꯚꯦꯜꯁꯨ ꯅꯨꯡꯉꯥꯏꯕꯅꯦ
ꯎꯝ ꯅꯍꯥꯟꯔꯣꯏ ꯀꯩꯅꯣ ꯇꯧꯈꯤꯗꯅ ꯑꯃ ꯕꯣꯝ ꯄꯣꯈꯥꯏꯕ ꯈꯣꯠꯄ ꯇꯧꯈꯤꯗꯅ ꯅꯍꯥꯟꯋꯥꯢ
ꯍꯣꯏ ꯍꯣꯏ ꯍꯣꯏ ꯍꯣꯏ ꯎꯝ ꯅꯤꯡꯁꯪꯉꯤ ꯑꯩꯈꯣꯏ ꯑꯉꯥꯡ ꯑꯣꯏꯔꯤꯉꯩꯗꯅꯦ ꯀꯩꯅꯣꯒꯤ ꯑꯃ ꯔꯤꯁꯣ ꯗꯥꯏꯚꯔ ꯑꯃ ꯃꯈ꯭ꯋꯥꯡ ꯇꯠꯂ ꯇꯥꯕꯗꯣ ꯃꯃꯤꯡ ꯃꯃꯤꯡꯕꯨꯗꯤ ꯅꯤꯡꯁꯤꯡꯉꯛꯏ ꯀꯤꯔꯥꯗꯣ
ꯑꯗꯨ ꯑꯗꯨꯃꯥꯏꯅ ꯇꯧꯈꯤꯕꯗꯨꯒꯤ ꯑꯁ ꯌꯨꯝꯅ ꯑꯃꯇ ꯆꯠꯀꯦ ꯌꯥꯗꯦꯕ
ꯑꯣ ꯑꯁ ꯑꯗꯨ ꯍꯥꯏꯔꯒ ꯅꯪ ꯆꯠꯂꯕ ꯆꯠꯇ꯭ꯔꯤꯕꯗꯤ ꯈꯪꯗꯦ ꯑꯩꯈꯣꯏ ꯎꯈ꯭ꯔꯨꯜ ꯂꯣꯝꯗ ꯐꯦꯁꯇꯤꯕꯦꯜꯅ ꯇꯧꯕꯗꯣ ꯈꯪꯕ꯭ꯔꯥ
ꯑꯥ
ꯑꯗꯨ ꯆꯠꯂꯨꯔꯕ
ꯆꯠꯇ꯭ꯔꯤꯗ
ꯏꯁ ꯁꯤꯔꯣꯏ ꯐꯦꯁꯇꯤꯚꯦꯜꯅ ꯢꯅꯨꯡ ꯅꯨꯡꯉꯥꯏ ꯏꯕꯣ
ꯅꯨꯡꯉꯥꯏꯔꯝꯒꯅꯤꯌꯦ
ꯀꯩꯅꯣ ꯇꯧꯔꯒ ꯑꯗꯨꯝ ꯑꯩꯈꯣꯏ ꯏꯃꯥꯟꯅꯕ ꯈꯔ ꯄꯨꯜꯂꯒ ꯑꯗꯨꯝ ꯀꯩꯅꯣ ꯇ꯭ꯔꯦꯛꯀꯤꯡꯒꯤ ꯇꯥꯏꯞꯇ ꯆꯠꯂꯒ ꯒꯥꯔꯤ ꯃꯆꯥꯗꯀꯣ
ꯎꯝ
ꯍꯧꯖꯤꯛ ꯃꯇꯝꯗꯨꯗ ꯏꯔꯥꯡꯁꯨ ꯂꯩꯇ꯭ꯔꯤꯌꯦ ꯈꯣꯏ ꯆꯠꯄꯗꯣ ꯇꯨ ꯊꯥꯎꯖꯟ ꯁꯥꯚꯦꯟꯇꯤꯟ ꯑꯅꯤꯔꯛ ꯁꯨꯕ ꯏꯗꯤꯁꯟꯒ ꯑꯣꯏꯔꯝꯗꯧ ꯃꯥꯜꯂꯦ ꯃꯣꯏꯗꯣ
ꯎꯝ
ꯑꯗ ꯆꯠꯂꯦ ꯑꯩꯈꯣꯏ ꯁꯤꯗꯒꯤ ꯑꯩꯈꯣꯏ ꯇꯔꯥꯃꯨꯛ ꯍꯧꯅꯔꯒ ꯒꯥꯔꯤ ꯃꯆꯥꯗ
ꯎꯝ
ꯑꯗꯨꯒ ꯃꯐꯝꯗꯨ ꯌꯧꯔꯦ ꯑꯗ ꯃꯣꯏ ꯑꯗꯨꯝ ꯂꯣꯏꯅ ꯂꯩꯕꯝ ꯁꯥꯕꯝ ꯑꯗꯨꯝ ꯂꯣꯏ ꯂꯩꯗꯅ
ꯑꯥ
ꯑꯗꯨ ꯀꯩꯅꯣꯒ ꯇꯧꯋꯦ ꯃꯣꯏ ꯁꯤꯔꯣꯛ ꯀꯥꯏꯅ ꯃꯣꯏ ꯅꯨꯡꯗꯥꯡꯗ ꯏꯁꯩ ꯁꯛꯄꯤ ꯈꯣꯠꯄꯤ ꯂꯩꯗꯅ ꯃ ꯄꯥꯜꯂꯝꯒꯤ ꯕꯦꯟꯒ ꯂꯥꯛꯑꯒ ꯏꯁꯩꯒ ꯇꯧꯕꯤ ꯑꯁ ꯑꯣꯛ ꯀꯥꯏꯗꯤ ꯆꯥꯕ ꯄꯦꯟꯕꯅꯤꯍꯦ
ꯍꯣꯏ ꯆꯔꯥꯝꯒꯅꯤ ꯐꯖꯅ ꯑꯗꯨꯗꯤ
ꯐꯖꯅ ꯆꯥꯏꯌꯦ ꯑꯗꯨꯝ ꯆꯥꯕ ꯊꯛꯄꯤ ꯅꯨꯡꯉꯥꯏꯌꯦꯗꯅ ꯆꯤꯡꯗ ꯍꯥꯏꯔꯦꯗꯅ ꯍꯥꯏꯗꯤ ꯑꯩꯈꯣꯏꯗꯤ ꯇꯝꯄꯥꯛ ꯂꯩꯕꯁꯦ ꯆꯤꯡꯁꯦ ꯄꯥꯛ ꯆꯠ ꯐꯪꯗꯦꯗꯅ
ꯎꯝ
ꯑꯗꯨꯅ ꯉꯁꯠꯄꯗꯣ ꯄꯨꯔꯥ ꯊꯤꯅ ꯅꯨꯡꯉꯥꯏꯕꯤꯅꯦꯕ ꯁꯤꯔꯣꯏ ꯆꯤꯡ ꯃꯇꯣꯟ ꯑꯥ ꯃꯣꯏꯒꯤ ꯑꯃ ꯑꯩꯈꯣꯏꯒꯤ ꯀ꯭ꯔꯣꯁꯃꯔꯥꯛ ꯌꯨꯡꯕ ꯑꯃ ꯂꯩꯌꯦꯕꯀꯣ ꯃꯇꯣꯟꯗ
ꯑ
ꯑꯗꯨꯗ ꯂꯣꯏꯗꯣꯏꯅꯦꯕ ꯁꯤꯔꯣꯏ ꯆꯤꯡ ꯀꯥꯕꯩꯁꯦ ꯑꯩꯈꯣꯏꯅ
ꯑꯣ
ꯄꯨꯡ ꯃꯥꯄꯟ ꯑꯗꯥꯏꯗꯒꯤ ꯑꯩꯈꯣꯏꯁꯦ ꯀꯥꯕ ꯍꯧꯕꯅꯦ
ꯑ
ꯅꯨꯡꯗꯤꯟꯒꯤ ꯄꯨꯡ ꯑꯅꯤ ꯇꯥꯔꯝꯗꯥꯏꯗ ꯌꯧꯋꯦ ꯑꯥ ꯃꯇꯣꯟꯗꯣ
ꯎꯝ ꯑꯗꯨꯗꯤ ꯑꯗꯨꯝ ꯍꯣꯏ ꯁꯥꯡꯉꯝꯒꯗ ꯃꯥꯜꯂꯦ
ꯆꯤꯡꯁꯦ ꯍꯥꯏꯅ ꯑꯉꯝꯕ ꯀꯥꯕꯗꯤ ꯅꯠꯇꯕ ꯑꯩꯈꯣꯏꯒꯤ ꯀꯩꯅꯣ ꯍꯥꯏꯇꯥꯔꯦ ꯆꯤꯡꯁꯥꯡ ꯄꯔꯦꯡ ꯄꯔꯦꯡ ꯀꯥꯕꯗꯣ
ꯑꯣ ꯆꯠꯄ ꯃꯇꯝꯗꯗꯤ ꯋꯥꯔꯝꯒꯅꯤ ꯑꯥ ꯃꯇꯣꯟ ꯌꯧꯔꯒꯗꯤ ꯋꯥ ꯈꯪꯉꯝꯃꯣꯏꯗ
ꯑꯁ ꯑꯗꯨꯕꯨꯗꯤ ꯁꯨꯝ ꯑꯩꯈꯣꯏ ꯄꯥ ꯍꯧꯅ ꯃꯤ ꯃꯌꯥꯝꯁꯨ ꯀꯥꯟꯅꯩꯕꯀꯣ
ꯑꯥ
ꯑꯗꯨꯅ ꯑꯗꯨꯝ ꯋꯥꯕꯒ ꯆꯪꯗ꯭ꯔꯦꯗ ꯍꯥꯏꯗꯤ ꯑꯗꯨꯝ ꯅꯨꯡꯁꯤꯠ ꯑꯋꯤꯡꯕ ꯁꯤꯠꯄꯒꯀꯣ
ꯎꯝ
ꯁꯤꯔꯣꯏ ꯃꯇꯣꯟꯗꯨꯝꯗꯤ ꯀꯩꯝ ꯇꯧꯗꯤꯌꯦ ꯑꯩꯈꯣꯏꯒꯤ ꯋꯥꯡꯕꯅꯤꯅ ꯎ ꯋꯥ ꯍꯧꯗꯦꯕ ꯅꯥꯄꯤꯁꯦ ꯑꯗꯨꯃꯥꯏꯅ ꯇꯧꯔ ꯍꯧꯎꯋꯦ ꯑꯗꯨꯒ ꯑꯩꯈꯣꯏꯅ ꯊꯦꯡꯅꯔꯛꯄꯗ ꯆꯤꯡꯂꯣꯟ ꯃꯔꯤꯃꯨꯛ ꯀꯥꯔꯀꯥꯟꯗ ꯑꯃ ꯑꯩꯈꯣꯏꯒꯤ
ꯀꯩꯅꯣꯒ ꯁꯥꯕꯗꯣ ꯈꯪꯡꯕ꯭ꯔꯥ ꯇꯦꯟꯖꯩ ꯁꯥꯕꯒꯤ ꯎ ꯋꯥ ꯃꯆꯥ ꯃꯆꯥꯗ ꯈꯪꯕ꯭ꯔꯣ
ꯑꯥ ꯑꯥ ꯈꯪꯑꯦ ꯈꯪꯑꯦ
ꯀꯥꯞꯅꯕ ꯇꯤꯟꯖꯩꯗꯣ ꯑꯗꯨ ꯁꯥꯕꯒꯤ ꯀꯩꯅꯣꯅꯦ ꯋꯥꯅꯤꯅ ꯋꯥ ꯃꯆꯥ ꯃꯆꯥ ꯍꯧꯋꯦꯕ
ꯎꯝ
ꯗꯥꯢ ꯃꯐꯝꯒꯗꯤ ꯐꯖꯈ꯭ꯔꯥ ꯖꯥꯠꯅꯤꯗ
ꯑꯥ ꯃꯊꯛꯇ ꯁꯤ ꯔꯣꯢ ꯂꯤꯂꯤ ꯁꯥꯠꯍꯧꯗ꯭ꯔꯣ
ꯁꯥꯠꯍꯧꯋꯦ ꯁꯤꯜꯂꯣꯏ ꯂꯤꯂꯤ ꯁꯥꯠꯍꯧꯋꯦ ꯑꯁ ꯑꯗꯨꯗꯤ ꯌꯥꯝ ꯃꯊꯣꯡ ꯆꯥꯗꯕ ꯇꯧꯔꯤꯅꯤꯅꯦ ꯎꯝ ꯇꯥꯂꯛ ꯄꯣꯏ ꯀꯩ ꯕꯣꯏ ꯁꯤꯔꯣꯢ ꯂꯤꯂꯤꯗꯣ ꯌꯨꯝꯗ ꯊꯥꯅꯤꯡꯉꯤ ꯀꯥꯏꯅ ꯁꯦꯡꯕꯗꯤ ꯍꯦꯛꯄ ꯌꯥꯗꯕꯅꯦꯕ
ꯎꯝ
ꯇꯨꯃꯤꯟ ꯅꯥ ꯍꯦꯛ ꯑꯒ ꯄꯣꯔꯛ ꯏꯄꯣꯠꯅꯤꯀꯣ
ꯌꯥꯔꯣꯢꯗꯕꯗ
ꯑꯗꯣ ꯊꯥꯕꯁꯨ ꯌꯥꯔꯣꯏꯗꯧꯗꯣ ꯌꯨꯝ ꯌꯧꯔꯒ ꯊꯥ ꯌꯦꯡꯉꯦ
ꯑꯥ
ꯑꯗꯨꯝ ꯌꯥꯗꯦ
ꯃꯣꯏ ꯆꯥꯅꯟꯗꯣ ꯌꯥꯗꯕ ꯖꯥꯠꯅꯦ ꯑꯇꯣꯞꯄ ꯃꯐꯝ ꯈꯨꯗꯤꯡꯃꯛ ꯄꯨꯕ ꯀꯥꯟꯗ ꯑꯝꯇ ꯌꯥꯗ꯭ꯔꯤꯁꯦ
ꯌꯥꯗꯦ ꯑꯗꯨ ꯆꯨꯝꯗꯤ ꯁꯨꯝꯕꯖꯥꯠꯅꯤ ꯃꯣꯏ ꯂꯩꯕꯥꯛ ꯂꯩꯍꯥꯎꯗꯣ ꯆꯥꯟꯅꯗꯕꯖꯥꯠꯅꯤ ꯑꯩꯈꯣꯏꯗꯨꯒ
ꯎꯝ ꯁꯝꯅ ꯍꯥꯏꯔꯕꯗ ꯑꯩꯈꯣꯏ ꯀꯩꯅꯣꯗꯨꯁꯨ ꯂꯣꯛꯇꯥꯛ ꯇ ꯂꯩꯕ ꯁꯖꯤꯒ ꯂꯩꯔꯤꯁꯦ ꯁꯉꯥꯏꯒ ꯂꯩꯔꯤꯁꯦ ꯁꯨꯝꯃꯅꯤ ꯍꯥꯏꯇꯥꯔꯦ
ꯃꯥꯅꯤ ꯃꯥꯅꯤ ꯄ꯭ꯔꯤꯊꯤꯕꯤꯒꯤ ꯃꯐꯝ ꯑꯇꯩꯗ ꯂꯩꯕ ꯌꯥꯗꯕ ꯄꯣꯠꯅꯤꯅꯦ ꯁꯉꯥꯏꯒꯥꯏꯁꯦ
ꯍꯣꯏ ꯁꯉꯥꯏ ꯍꯥꯏꯕ ꯁꯤꯔꯣꯏ ꯂꯤꯂꯤ ꯍꯥꯏꯕ ꯑꯗꯩ ꯀꯩꯅꯣꯁꯨ ꯂꯩꯇ꯭ꯔꯤꯁꯤꯅꯤ ꯀꯔꯤ ꯐꯨꯝꯗꯤ
ꯍꯣꯏ ꯍꯣꯏ ꯑꯗꯨꯕꯨꯗꯤ ꯑꯩꯈꯣꯏ ꯀꯩꯅꯣ ꯍꯥꯏꯇꯥꯔꯦꯅꯦ ꯑꯩꯈꯣꯏꯒꯤ ꯁꯨꯝ ꯃꯄꯥꯟ ꯂꯝꯗꯗꯤ ꯄꯥꯠ ꯍꯥꯏꯔꯁꯨ ꯑꯩꯈꯣꯏꯒꯤ ꯀꯩꯅꯣ ꯍꯥꯏꯇꯥꯔꯦꯅꯦ ꯐꯨꯝꯕꯤ ꯁꯦꯝꯕ ꯄꯥꯠ ꯌꯥꯝ ꯂꯩꯗꯅ ꯁꯥꯃꯨꯗ꯭ꯔꯥ ꯅꯛꯅꯕꯅꯤ ꯅꯛꯅꯕꯅꯤꯅꯀꯣ
ꯎꯝ
ꯑꯩꯈꯣꯏꯒꯤꯗꯤ ꯂꯣꯛꯇꯥꯛ ꯍꯥꯏꯁꯦ ꯌꯥꯝ ꯍꯥꯏꯗꯤ ꯏꯁꯤꯡ ꯆꯥꯅ ꯊꯛꯅꯕ ꯂꯣꯏ ꯌꯥꯔꯤꯕ ꯏꯁꯤꯡ
ꯍꯣꯏ ꯁꯤꯗꯤ ꯑꯃꯨꯛ ꯐ꯭ꯔꯦꯁ ꯋꯥꯇꯔ ꯆꯤꯡꯉꯤꯗꯅ ꯑꯃꯔꯣꯝꯗ
ꯐ꯭ꯔꯦꯁ ꯋꯥꯇꯔ ꯆꯤꯡꯕꯅꯤꯅ ꯃꯐꯝ ꯖꯒꯥ ꯑꯝꯇ ꯂꯩꯄꯣꯠꯇꯦꯅꯦ
ꯂꯩꯇꯦ ꯂꯩꯇꯦ ꯑꯩꯈꯣꯏꯁꯤ ꯂꯩꯕꯗꯤ ꯌꯥꯝ ꯅꯨꯡꯉꯥꯏ ꯃꯐꯝꯅꯦ ꯑꯩꯈꯣꯏꯅ ꯂꯩꯔꯤꯁꯦ ꯑꯗꯣ ꯀꯩꯅꯣ ꯇꯧꯕ ꯃꯥꯅꯦ ꯁꯨꯝ ꯏꯔꯥꯡ ꯀꯩꯀꯩ ꯁꯨꯝ ꯂꯩꯖꯦ ꯑꯗꯨꯨꯝꯕꯒꯤ ꯑꯩꯈꯣꯏꯗ
ꯑꯁ ꯑꯗꯨ ꯍꯥꯏꯔꯒ ꯑꯩꯈꯣꯏꯗꯤ ꯅꯍꯥꯋꯥꯏ ꯑꯩꯅ ꯑꯗꯨꯝ ꯑꯩꯈꯣꯏꯅ ꯐ꯭ꯂꯥꯏꯠ ꯀꯨꯝꯕ ꯇꯣꯡꯕꯁꯦ
ꯎꯝ
ꯑꯩꯈꯣꯏꯅ ꯂꯣꯛ ꯀꯩꯅꯣꯁꯦ ꯍꯜꯂꯛꯄꯁꯤꯗ ꯍꯥꯏꯗꯤ ꯃꯄꯥꯟꯂꯣꯝꯗꯒꯤ ꯄꯥꯏꯔꯒ ꯍꯜꯂꯛꯄꯁꯦ ꯂꯣꯛꯇꯥꯛ ꯁꯥꯏꯗ ꯑꯗꯨꯝ ꯇꯔꯅꯤꯡ ꯇꯧꯕꯅꯦꯕ
ꯑ ꯇꯧꯋꯦ ꯇꯧꯋꯦ
ꯇꯔꯅꯤꯡ ꯇꯧꯕꯗꯣ ꯐꯖꯩꯗꯅ ꯌꯥꯝꯅ ꯃꯊꯛꯇꯩ ꯌꯦꯡꯕꯗꯣ
ꯍꯣꯏ ꯃꯊꯛꯇꯒꯤ ꯃꯣꯏꯒꯤ ꯐꯖꯅ ꯐꯨꯝꯗꯤꯒꯤ ꯀꯩꯗꯧꯔꯒ ꯃꯣꯏ ꯂꯧꯔꯤꯒ ꯃꯥꯟꯕꯅꯦ
ꯂꯣꯏ ꯂꯣꯏ ꯑꯗꯨꯅꯤ ꯌꯥꯝ ꯑꯗꯨꯕꯨꯗꯤ ꯍꯧꯖꯤꯛꯀꯥꯟ ꯍꯧꯖꯤꯛꯀꯥꯟ ꯎꯕ ꯐꯪꯗꯦꯅꯦ ꯂꯝꯕꯤꯁꯦ ꯈꯥꯔ ꯁꯦꯝꯗꯣꯛꯄ ꯃꯥꯜꯂꯦ ꯔꯨꯠꯁꯦ
ꯔꯨꯠꯁꯨ ꯁꯦꯝꯗꯣꯛꯑꯦ ꯑꯗꯨꯒ ꯀꯩꯅꯣꯁꯨ ꯀꯣꯠꯈꯠꯂꯤꯁꯤꯗꯤ ꯑꯗꯨꯝ ꯂꯣꯛꯇꯥꯛꯀꯤ ꯐꯨꯝꯗꯤ
ꯎꯝ ꯂꯣꯛꯇꯥꯛꯀꯤ ꯐꯨꯝꯗꯤꯁꯦ ꯑꯅꯃꯕꯅ ꯁꯦꯡꯗꯣꯛꯑꯦꯀꯣ
ꯎꯝ ꯃꯣꯏ ꯀꯔꯤ ꯑꯣꯏꯅ ꯇꯧꯒꯦ ꯍꯥꯏꯅꯣ ꯈꯪꯗꯦ ꯐꯖꯅ ꯁꯦꯝꯗꯣꯛꯑꯦ